ꯍꯜꯂꯣ
ꯑꯣ ꯇꯥꯏ
ꯑ ꯍꯧꯖꯤꯛꯇꯤ ꯌꯥꯔꯕꯅꯤ ꯇ꯭ꯔꯥꯏ ꯑꯃ ꯇꯧꯕꯗꯣ
ꯑꯣ
ꯀꯔꯤ ꯇꯧꯔꯤꯅꯣ
ꯑꯩꯔꯣ ꯑꯗꯨꯝ
ꯑꯥꯎ
ꯍꯤꯞꯄꯤ ꯅꯪꯗꯤ
ꯑꯩꯁꯨ ꯆꯞ ꯃꯅꯩꯗ ꯍꯧꯖꯤꯛ ꯃꯇꯝꯁꯦ ꯊꯕꯛ ꯁꯨꯗꯁꯨ ꯂꯩꯇ꯭ꯔꯦ ꯁꯨꯇꯤꯁꯨ ꯁꯨꯇꯤꯅꯦ ꯍꯤꯞꯄꯒ ꯂꯩꯕꯅꯦ
ꯑꯥ
ꯅꯪ ꯈꯣꯟꯖꯦꯜ ꯌꯥꯝ ꯅꯨꯡꯁꯤꯗ
ꯅꯪꯒꯤꯁꯨ
ꯅꯪꯒꯤ ꯍꯦꯟꯅ ꯅꯨꯡꯁꯤꯗ
ꯑꯗꯨꯝ ꯅꯨꯡꯉꯥꯏꯅ ꯂꯩꯔꯤꯕ꯭ꯔꯣ
ꯍꯣꯏ ꯅꯨꯡꯉꯥꯏꯔꯤ
ꯀꯩꯀꯩ ꯇꯧꯔ ꯂꯩꯒꯦ ꯅꯪꯕꯨ ꯊꯕꯛ ꯇꯧꯕ꯭ꯔꯣ
ꯑ ꯊꯕꯛꯇꯤ ꯇꯧꯗ꯭ꯔꯤ ꯑꯩ ꯑ ꯑꯩꯒꯤ ꯇꯨꯋꯦꯜꯐ ꯑꯦꯛꯖꯥꯝ ꯂꯣꯏꯔꯒ ꯀꯣꯂꯦꯖ ꯀꯥꯗꯧꯔꯤ ꯑꯩꯈꯣꯏ
ꯑꯣ ꯀꯣꯂꯦꯖ ꯀꯥꯗꯣꯔꯦ ꯉꯥꯏꯔꯤꯕꯣ ꯀꯩ ꯀꯣꯂꯦꯖ ꯇꯝꯒꯅꯤ
ꯑꯩꯈꯣꯏ ꯈꯨꯟꯒ ꯅꯛꯅꯕ ꯀꯣꯂꯦꯖ ꯑꯃꯗ ꯑꯦꯠꯃꯤꯁꯟ ꯇꯧꯈ꯭ꯔꯕꯅꯦ
ꯑꯣ ꯑꯣ
ꯏꯆꯦ ꯑꯩ ꯑꯣꯏ ꯍꯣꯏ ꯑꯩ ꯈꯣꯟꯖꯦꯜꯁꯦ ꯌꯥꯝ ꯄꯤꯛ ꯇꯥꯕ꯭ꯔꯥ
ꯌꯥꯝ ꯄꯤꯛꯇꯦꯗ ꯌꯥꯝ ꯅꯨꯡꯁꯤꯅ
ꯑꯗꯣ ꯃꯤꯁꯤꯡꯅꯗꯤ ꯌꯥꯝ ꯄꯤꯛꯑꯦ ꯅꯪ ꯀꯩꯅꯣ ꯅꯪ ꯌꯥꯝ ꯄꯤꯛꯅ ꯉꯥꯡꯉꯦꯒ ꯍꯥꯏꯕ
ꯍꯥꯏꯗꯤ ꯅꯪꯒꯤ ꯋꯥꯉꯥꯡꯁꯦ ꯌꯥꯝꯅ ꯀꯩ ꯍꯥꯏꯅꯤ ꯌꯥꯝꯅ ꯁꯣꯐꯇꯤ ꯀ꯭ꯌꯨꯠꯇ ꯂꯣꯏꯅ ꯉꯥꯡꯉꯤꯗ ꯍꯥꯏꯗ
ꯑꯦ ꯃꯤꯁꯤꯅ ꯅꯪ ꯉꯥꯡ ꯎꯝ
ꯇꯥꯕ ꯅꯨꯡꯉꯥꯏꯗ
ꯃꯤꯁꯤꯡꯅ ꯅꯪꯗꯣ ꯈꯨꯝꯖꯤꯜꯂꯒ ꯍꯣꯏ ꯈꯤꯇꯪ ꯆꯨꯔꯝꯃꯤ ꯉꯁꯥꯏ ꯑꯌꯨꯛ ꯋꯥꯏꯗꯀꯣ ꯑꯗꯨꯒ ꯇꯣꯛꯑꯦ ꯑꯗꯨꯗꯨ ꯑꯃꯨꯛꯀ ꯅꯨꯡꯁꯥ ꯁꯥꯏ ꯅꯣꯏꯒꯤꯗꯦ ꯅꯣꯏ ꯑꯗꯨꯋꯥꯏ
ꯅꯨꯡꯁꯥ ꯁꯥꯗꯦ ꯅꯣꯡ ꯆꯨꯔ ꯂꯩꯔꯤ
ꯑꯦ ꯅꯣꯏ ꯑꯗꯥꯏꯁꯦ ꯇꯥꯕꯅꯦ ꯃꯔꯛ ꯑꯃꯨꯛꯀ ꯅꯣꯡ ꯆꯨꯔ ꯍꯣꯔꯦꯟ ꯑꯃꯨꯛꯀ ꯅꯨꯡꯁꯥ ꯁꯥꯔꯛꯀꯅꯤ ꯑꯗꯨꯃꯥꯏ ꯇꯧꯕꯅꯦꯕ
ꯃꯕꯥꯟꯁꯨ ꯊꯣꯛꯄ ꯌꯥꯗ꯭ꯔꯦ ꯎꯝ
ꯃꯄꯥꯟ ꯊꯣꯛꯄ ꯅꯨꯡꯉꯥꯏꯗꯦꯀꯣ ꯎꯝ ꯌꯨꯝꯗ ꯍꯤꯞꯄꯒ ꯂꯩꯕꯁꯨ ꯅꯨꯡꯉꯥꯏꯇ꯭ꯔꯦ
ꯏꯗꯨꯅꯤ
ꯀꯩ ꯏꯟꯖꯥꯡ ꯆꯥꯔꯒꯦ
ꯑꯩꯈꯣꯏꯁꯦ ꯈꯣꯡꯗ꯭ꯔꯨꯝ ꯆꯝꯅ ꯐꯨꯠꯂꯦ ꯑꯗꯨ ꯆꯥꯏ ꯅꯣꯏꯗꯤ
ꯑꯩꯅ ꯀꯔꯤ ꯈꯥꯃꯦꯟ ꯑꯈꯥꯕꯒ ꯑꯂꯨꯒ ꯆꯥꯏ
ꯑꯣ ꯈꯦ
ꯕꯣꯜ ꯌꯦꯡꯕ꯭ꯔꯣ
ꯑꯁ ꯐꯨꯠꯕꯣꯜꯁꯦ ꯑꯩꯁꯦ ꯂꯥꯏꯐ ꯇ ꯁꯨꯛꯌꯦꯡ ꯌꯦꯡꯅꯤꯡꯗꯦ ꯍꯥꯏ ꯂꯥꯏꯠꯇ ꯀꯣ ꯑꯗꯨꯗꯣ ꯉꯁꯤꯗꯤ ꯍꯟꯗꯛꯁꯨ ꯌꯦꯡꯅꯤꯡꯗꯦ ꯄꯣꯔꯦ ꯍꯥꯏꯕ ꯇꯥꯕꯒꯤ ꯊꯃꫭꯏ ꯌꯥꯝ ꯁꯣꯛꯄꯒꯤ ꯌꯦꯡ ꯗ꯭ꯔꯦ ꯑꯩ ꯇꯤꯝ ꯑꯩꯅ ꯁꯞꯄꯣꯔꯠ ꯇꯧꯕ ꯇꯤꯝ ꯂꯣꯏꯅꯃꯛ ꯄꯣꯕꯅꯦ ꯈꯪꯕ꯭ꯔ ꯏꯆꯦ
ꯑꯁ ꯅꯨꯡꯉꯥꯏꯇꯦꯗ
ꯂꯣꯏꯅ ꯄꯣꯕꯅꯦ ꯑꯩꯅ ꯇꯧꯕ꯭ꯔꯥ ꯈꯪꯗ꯭ꯔꯦ ꯑꯩꯁꯦ ꯗꯥꯎ ꯂꯩꯇ ꯃꯥꯜꯂꯦ ꯑꯩꯩ ꯑꯩꯅ ꯑꯩꯅ ꯐꯦꯟ ꯑꯣꯏꯕꯒꯦꯔꯥ ꯈꯪꯗꯦ ꯂꯣꯏꯅ ꯄꯣꯛꯎ ꯋꯥꯥꯟꯗ
ꯈꯪꯗꯦꯗ ꯑꯩꯅ ꯁꯞꯄꯣꯠ ꯇꯧꯕ ꯇꯤꯝꯗꯤ ꯂꯣꯏ ꯍꯤꯡꯂꯤ ꯍꯧꯖꯤꯛꯐꯥꯎ ꯉꯔꯥꯡ ꯅꯨꯡꯗꯥꯡꯗꯁꯨ ꯑꯩꯅ ꯁꯞꯄꯣꯔꯠ ꯇꯤꯝꯕ ꯁꯞꯄꯣꯔꯠ ꯇꯧꯕ ꯇꯤꯝꯗꯤꯀꯣ
ꯎꯝ
ꯍꯧꯖꯤꯛꯐꯥꯎ ꯍꯤꯡꯉꯤꯕ ꯉꯝꯃꯤꯕ
ꯑꯦꯍꯥ ꯅꯪ ꯑꯩ ꯑꯣꯄꯣꯅꯦꯟ ꯑꯣꯏꯔꯝꯅꯤ
ꯁꯣꯏꯗ꯭ꯔꯦ
ꯁꯣꯏꯗ꯭ꯔꯦ ꯑꯦ ꯍꯥꯏꯗꯣꯛꯅꯔꯣꯏꯁꯦ ꯑꯦ ꯊꯤꯅꯅꯤ ꯑꯦ
ꯑꯥ ꯑꯗꯨꯗꯤ ꯉꯁꯤꯁꯨ ꯑꯩ ꯇꯤꯝ ꯑꯃ ꯁꯥꯟꯅꯗꯣꯏꯅꯤ
ꯑꯦꯁ ꯑꯦꯁ ꯑꯦꯁ
ꯃꯦꯁꯤ ꯃꯦꯁꯤ ꯀꯥꯏꯅ
ꯈꯪꯉꯦꯕ
ꯑ ꯉꯁꯤ ꯁꯥꯟꯅꯔꯅꯤꯗꯅ ꯈꯪꯗꯦ ꯑꯩꯁ ꯂꯤꯖꯦꯟꯁꯤꯡꯁꯦ ꯑꯗꯨꯝ ꯁꯤꯕ ꯍꯧꯔꯦꯕꯣ ꯑꯩꯗꯤ ꯄꯥꯈꯠꯂꯦ
ꯄꯥꯈꯠꯂꯦ ꯄꯥꯈꯠꯂꯦ ꯅꯣꯏꯒꯤꯁꯨ ꯀꯨꯏꯗ꯭ꯔꯦ
ꯀꯨꯏꯔꯨꯏ ꯂꯩꯔꯤꯗꯥ ꯋꯥꯔꯜ ꯀꯞ ꯂꯧꯔꯒꯅꯤꯗ ꯑꯥ
ꯃꯣꯏꯗꯤ ꯍꯟꯅꯨꯔꯕꯅꯤꯅꯀꯣ ꯃꯣꯏꯒꯤ ꯂꯤꯃꯤꯠꯇꯣ ꯃꯣꯏ ꯅꯩꯕ ꯌꯥꯕ ꯅꯩꯍꯧꯈ꯭ꯔꯦꯕ ꯑꯗꯨꯏ ꯀꯀꯥꯒꯤ ꯃꯣꯏ ꯁꯤꯔꯁꯨ ꯍꯥꯏꯗꯤ ꯃꯣꯏ ꯅꯩꯕ ꯌꯥꯕ ꯅꯩꯍꯧꯔꯦꯕ
ꯎꯝ ꯍꯧꯖꯤꯛꯀꯤ ꯑꯉꯥꯡ ꯈꯔ ꯁꯥꯟꯅꯕ ꯍꯩꯕ ꯍꯧꯔꯦꯗꯅ
ꯍꯣꯏ ꯃꯣꯏ ꯑꯣꯏꯅ ꯇꯧꯔꯛꯀꯅꯤ ꯍꯧꯖꯤꯛꯇꯤ
ꯑꯁ ꯇꯨꯝꯕꯁꯨ ꯄꯦꯟꯗ꯭ꯔꯤꯀꯣ ꯅꯨꯡꯗꯥꯡꯗ ꯕꯣꯜ ꯌꯦꯡꯕꯅꯤꯅ ꯑꯁ ꯅꯨꯡꯉꯥꯏꯇ꯭ꯔꯦ
ꯑꯁ ꯃꯤ ꯀꯩꯅꯣꯅꯦ ꯀꯣ ꯃꯤꯗꯤ ꯌꯥꯝ ꯅꯪꯒꯤꯁꯤ ꯍꯣꯏ ꯏꯟꯇꯔꯦꯁꯅꯦꯕ ꯏꯁ ꯃꯤꯁꯤꯡ ꯃꯤꯁꯤꯡꯗꯤ ꯁ꯭ꯋꯥꯏ ꯃꯤꯁꯤꯡꯗꯤ ꯑꯆꯥꯄꯣꯠ ꯀꯣ ꯄꯩꯁꯥꯒ ꯈꯥꯏꯅꯔꯒ ꯑꯆꯥꯄꯣꯠꯀ ꯂꯩꯔꯒ ꯁꯥꯒ ꯆꯥꯔꯒ ꯇꯧꯕꯅꯦꯍꯦ
ꯑꯁ ꯁꯞꯄꯣꯔꯠꯇꯨ ꯑꯗꯨꯒꯨꯝꯕꯗꯤ ꯉꯝꯗ꯭ꯔꯦꯗ
ꯏꯁ ꯇꯧꯕꯅꯦ ꯑꯩꯈꯣꯏꯗꯤꯀꯣ ꯌꯦꯡꯗ꯭ꯔꯁꯨ ꯀꯣ ꯑꯁ꯭ꯋꯥꯏꯗ ꯃꯣꯏ ꯂꯥꯎꯕꯗꯣ ꯑꯁ ꯊꯥꯕꯒ ꯄꯨ꯭ꯔꯣꯇꯨꯒꯜ ꯂꯥꯎꯕ ꯐꯖꯅ ꯈꯪꯕꯅꯦ ꯈꯨꯗꯛꯇ ꯂꯥꯏꯞ ꯌꯦꯡꯗ꯭ꯔꯁꯨ ꯐꯃꯨꯡꯗꯒꯤ ꯁꯨꯝ ꯃꯪꯒ꯭ꯔ ꯌꯦꯡ ꯈꯪꯕꯅꯦ
ꯌꯦꯡꯕꯒ ꯌꯥꯝ ꯆꯞ ꯃꯥꯟꯅꯔꯦ ꯍꯥꯏꯗꯣ
ꯍꯣꯏ ꯑꯩꯗꯤ ꯑꯩꯈꯣꯏ ꯍꯣꯏ ꯍꯣꯏ ꯍꯣꯏ ꯑꯗꯨꯅꯦ ꯍꯥꯏꯗꯤ ꯃꯤꯠꯅ ꯌꯦꯡꯕꯅ ꯄꯦꯟꯗ꯭ꯔꯣꯀꯣ
ꯎꯝ ꯑꯁ ꯅꯪ ꯐꯨꯠꯕꯣꯜ ꯑꯥ ꯁꯥꯟꯅꯗ꯭ꯔꯦ ꯑꯃꯨꯛꯀꯁꯨ ꯌꯦꯡꯕ ꯅꯠꯇꯕ ꯁꯥꯟꯅꯗꯕ ꯁꯟꯅꯔꯗꯤ ꯅꯪ ꯌꯦꯡꯕ ꯇꯥꯕꯅꯤꯗꯅ
ꯑꯁ ꯈꯪꯗꯦ ꯑꯩ ꯍꯧꯖꯤꯛꯀꯥꯟ ꯍꯤꯗꯥꯛ ꯆꯥꯕꯀꯣ ꯇꯨꯝꯒꯟꯂꯦꯕ ꯑꯗꯨꯒꯤ ꯥ ꯎꯝ ꯎꯝ ꯆꯈꯥꯎꯒꯤ ꯍꯤꯗꯥꯛ ꯆꯥꯕꯅꯦꯕ ꯑꯗꯨ ꯆꯥꯛ ꯌꯥꯝ ꯆꯥꯔꯗꯤ ꯇꯨꯝꯒꯜꯂꯦꯕ ꯑꯗꯨꯒꯤ ꯇꯨꯝꯕꯅꯦ ꯏꯁ ꯇꯨꯝꯡꯕꯖꯦ ꯑꯣꯛꯇꯕꯅꯦꯍꯦ ꯍꯤꯗꯥꯛ ꯆꯥꯔꯗꯤ ꯍꯦꯟꯖꯤꯟꯅ ꯇꯨꯝꯅꯤꯡꯕꯅꯦ
ꯈꯪꯗꯦꯗ ꯑꯩꯗꯤ ꯍꯤꯗꯥꯛ ꯆꯥꯔꯒ ꯇꯨꯝꯃꯦ ꯍꯥꯏꯁꯦ ꯉꯁꯤꯗ ꯇꯥꯏꯌꯦꯗ
ꯈꯪꯗꯦ ꯍꯤꯗꯥꯛ ꯆꯥꯔ ꯇꯨꯝꯃꯦ ꯑꯩ
ꯍꯥꯏꯗꯤ ꯑꯩꯖꯦ ꯅꯨꯡꯗꯥꯡꯗ ꯇꯨꯝꯕ ꯃꯤ ꯅꯠꯇꯦꯕꯀꯣ ꯍꯥꯏꯗꯤ ꯐꯣꯟꯗ ꯃꯦꯠꯂꯒ ꯂꯩꯕꯗꯣ
ꯂꯩꯕꯅꯦ ꯑꯣꯏ ꯂꯩꯕꯅꯦ ꯅꯨꯡꯊꯤꯟꯗ ꯇꯨꯝꯕꯀꯣ ꯑꯗꯨꯒ ꯑꯍꯤꯡꯗꯅ ꯇꯨꯝꯗꯕ ꯂꯩꯕꯅꯦ ꯑꯗꯨꯒꯨꯝꯕ ꯑꯩ ꯅꯨꯡꯊꯤꯟꯒꯤ ꯅꯨꯡꯊꯤꯟꯗꯤ ꯇꯨꯝꯕ ꯍꯥꯏꯕꯁꯤꯗꯤ ꯑꯩꯗꯤ ꯌꯥꯗꯦ ꯑꯩꯗꯤ ꯅꯨꯡꯊꯤꯟꯗꯕꯨ ꯇꯨꯝꯃꯗꯤꯀꯣ ꯑꯗꯨꯝ ꯅꯥꯔꯕꯅꯦ ꯅꯥꯕꯅꯦ ꯍꯥꯏꯗꯤ ꯀꯣꯛ ꯉꯥꯎꯔꯒꯀꯣ ꯍꯧꯒꯠꯂꯒ ꯑꯗꯨꯒ ꯏꯁꯥ ꯐꯣꯡ ꯐꯣꯡ ꯐꯣꯡ ꯁꯥꯔꯒ ꯑꯗꯨꯝ ꯇꯧꯕꯅꯦ ꯑꯗꯨꯒꯤ ꯑꯩ ꯅꯨꯡꯊꯤꯟꯁꯤ ꯁꯨꯡꯇꯨꯝ ꯇꯨꯝꯗꯦ ꯑꯍꯤꯡꯗ ꯅꯠꯇ꯭ꯔꯗꯤ
ꯑꯁ ꯑꯗꯨꯗꯤ ꯑꯩꯈꯣꯏꯅꯤꯖꯦ ꯌꯥꯝ ꯈꯦꯠꯅꯩꯅꯦ
ꯈꯦꯠꯅꯗ꯭ꯔꯥ ꯈꯪꯉꯦ ꯃꯦꯁꯤ ꯄꯥꯝꯕ ꯑꯗꯨꯒ ꯔꯣꯅꯥꯜꯗꯣ ꯐꯦꯟꯗꯤ ꯃꯥꯟꯅꯒꯦꯔꯣ
ꯅꯠꯇ꯭ꯔꯣ ꯆꯨꯝꯃꯦ ꯆꯨꯝꯃꯦ ꯆꯨꯝꯃꯦ ꯆꯨꯝꯃꯦ ꯌꯥꯝ ꯈꯦꯠꯅꯕꯗꯣ ꯐꯦꯟꯁꯇꯣ ꯈꯦꯠꯅꯕꯅꯤꯅ ꯅꯪꯒꯤ ꯃꯩꯇꯩꯂꯣꯟꯁꯤ ꯌꯥꯝꯅ ꯐꯖꯩꯌꯦꯗ ꯇꯥꯕ ꯅꯨꯡꯉꯥꯏꯌꯦ ꯌꯥꯝ ꯑꯉꯥꯡ ꯑꯣꯏꯔꯤꯉꯩꯗꯒꯤ ꯌꯥꯝ ꯍꯥꯏ ꯌꯥꯝ ꯍꯩꯅ ꯍꯥꯏꯔꯛꯄ ꯃꯥꯜꯂꯦꯗ
ꯑꯁ ꯇꯧꯔꯛꯄꯅꯦꯍꯦ ꯑꯩꯈꯣꯏ ꯑꯩ ꯑꯩ ꯍꯩꯔꯛꯄꯗꯤꯀꯣ ꯐꯤꯂꯝꯒ ꯌꯦꯡꯉꯒ ꯑꯈꯣꯏ ꯁꯥꯔꯤ ꯁꯦꯠꯄꯤ ꯁꯥꯟꯅꯗꯔꯥ ꯃꯝ ꯃꯃꯥ ꯁꯥꯕꯤꯈꯣꯏꯗꯣ ꯄꯣꯠ ꯌꯣꯟꯕꯤꯗꯣ ꯑꯗꯨ ꯁꯥꯟꯅ ꯌꯥꯝ ꯉꯥꯡꯈ꯭ꯔꯕ ꯑꯩꯁꯦ ꯈꯪꯕꯅꯦ ꯃꯤ ꯉꯥꯡꯅꯔꯒꯅ ꯑꯣ ꯍꯣꯏ ꯍꯣꯏ ꯍꯣꯏ ꯌꯥꯝ ꯌꯥꯝ ꯅꯞꯄꯗꯣ ꯌꯥꯝ ꯅꯧꯕ ꯁꯥꯕꯗꯣ ꯑꯗꯨꯗ ꯇꯝꯃꯕ ꯑꯩꯊꯟ
ꯑꯩꯈꯣꯏ ꯅꯨꯄꯤꯁꯤꯡꯁꯦ ꯑꯥ ꯑꯉꯥꯡ ꯑꯣꯏꯔꯤꯉꯩꯗ ꯑꯗꯨꯝ ꯎꯝ ꯃꯩꯇꯩꯒꯤ ꯐꯤꯂꯝ ꯌꯦꯡꯉꯒ ꯀꯩꯅꯣ ꯑꯦꯛꯇꯤꯡꯒ ꯇꯧꯕꯗꯣ
ꯑꯦ ꯑꯣ ꯑꯦꯛꯇꯤꯡꯒ ꯌꯥꯝ ꯇꯧꯕꯗꯣ ꯑꯗꯨ ꯑꯗꯨꯅꯦꯕ ꯑꯦꯛꯇꯤꯡꯒ ꯐꯥꯕꯅꯦ ꯍꯣꯏ ꯇꯧꯕꯅꯦ ꯑꯦꯛꯇꯤꯡꯁꯨ ꯐꯥꯔꯤꯌꯦ ꯑꯗꯨ ꯑꯦꯛꯇꯤꯡꯒ ꯇꯧꯕꯅꯦ ꯑꯗꯨ ꯑꯗꯨ ꯂꯧꯔꯒ ꯏꯁ ꯊꯕꯥꯇꯣꯟꯅ ꯅꯩꯔꯛꯄꯅꯦ ꯏꯁ ꯅꯪꯅ ꯄꯥꯏꯔꯤꯕ ꯈꯨꯗꯥꯡꯗꯣ ꯇꯧꯔꯒ
ꯑ ꯀꯞꯄꯒ ꯁꯥꯔꯒ
ꯏꯁ ꯌꯥꯝ ꯅꯨꯡꯉꯥꯏ ꯅꯤꯁꯥꯅꯦ ꯅꯤꯁꯥꯅꯦ ꯑꯗꯨꯒꯨꯝꯕꯗꯤ
ꯎꯝ
ꯍꯥꯞꯄꯒ ꯑꯩꯁ ꯇꯧꯔꯒ ꯃꯧꯒ ꯁꯥꯔ
ꯑꯉꯥꯡ ꯑꯣꯏꯔꯤꯉꯩꯗꯗꯤ ꯂꯣꯏ ꯑꯗꯨꯝ ꯇꯧꯕ ꯃꯥꯜꯂꯤꯅꯦ ꯅꯨꯄꯤꯁꯤꯡꯁꯦ ꯑꯩꯅ ꯑꯩꯈꯛ ꯅꯠꯇꯕ ꯃꯥꯜꯂꯦ ꯉꯁꯤ ꯑꯩꯒꯤ ꯃꯔꯨꯞ ꯑꯃ ꯅꯪꯁꯨ
ꯑꯦ ꯍꯣꯏ ꯑꯩꯁꯨ ꯌꯥꯎꯔꯤ ꯑꯦ
ꯌꯥꯎꯔꯦꯕꯀꯣ ꯂꯤꯁꯇ ꯏꯊꯣꯛ ꯑꯁꯤ ꯀꯥꯏꯅ
ꯐꯩꯌꯦ ꯃꯤ ꯃꯁꯤꯡ ꯊꯤꯁꯦ ꯍꯦ
ꯑꯥ ꯊꯤꯖꯤꯁꯦ ꯇꯔꯥ ꯇꯔꯥ ꯁꯨꯅꯕ ꯅꯪꯒ ꯅꯪ ꯇꯔꯥ ꯊꯤꯑꯣ ꯑꯩ ꯇꯔꯥ ꯊꯤꯔꯒꯦ ꯍꯥꯏꯅ
ꯑꯗꯨꯅꯦ
ꯌꯥꯝ ꯍꯥꯏꯗꯤ ꯅꯨꯡꯉꯥꯏꯕꯀꯣ ꯌꯦꯡꯕꯗ ꯑꯦꯛꯇꯤꯡꯗꯨꯁꯨ ꯌꯥꯝꯅ ꯃꯥꯟꯕꯗꯣ ꯀꯝꯂꯥ ꯅꯠꯇ꯭ꯔꯒ ꯁꯨꯁꯃꯤꯇꯥ ꯀꯞꯄꯗꯣ ꯁꯥꯕꯗꯣ ꯅꯨꯡꯉꯥꯏꯗ꯭ꯔꯥ ꯅꯨꯡꯉꯥꯏ
ꯍꯥꯢꯕꯅꯤ ꯅꯨꯡꯉꯥꯏꯕꯅꯦ ꯑꯁꯦꯡꯕ ꯑꯩꯁꯨꯅꯦ
ꯆꯥꯛ ꯍꯦꯛ ꯆꯥꯕ ꯂꯣꯏꯔꯒ ꯂꯥꯝꯃꯦ
ꯍꯧꯖꯤꯛꯇꯤ
ꯅꯪ ꯈꯣꯟꯖꯦꯜ ꯇꯥꯕꯗ ꯅꯪꯁꯦ ꯃꯤ ꯌꯥꯝ ꯋꯥꯡ ꯆꯥꯎꯕꯗꯤ ꯑꯣꯏꯔꯝꯃꯣꯏ
ꯏꯁ ꯑꯩ ꯑꯗꯨꯗꯤ ꯆꯨꯝꯗ꯭ꯔꯦ ꯑꯦ
ꯋꯥꯡꯉꯦ ꯀ ꯍꯥꯏꯕꯗꯣ
ꯑꯦ ꯋꯥꯡꯗꯤ ꯋꯥꯡꯉꯦ ꯑꯗꯨ ꯌꯥꯝ ꯄꯤꯛ ꯃꯤꯅꯤ ꯍꯥꯏꯗꯤ ꯋꯥꯡꯉꯒ ꯌꯥꯝ ꯁꯣꯟꯕꯗꯣ ꯁꯣꯟꯕꯩꯅꯦ ꯑꯩ ꯆꯥꯛꯈꯥꯎ ꯍꯤꯗꯥꯛ ꯆꯥꯛ ꯆꯥꯔꯤꯗꯣ
ꯑꯗꯨꯗꯤ ꯑꯩ ꯍꯪꯕ ꯇꯥꯔꯦ ꯅꯪꯒꯤ ꯍꯥꯏꯗꯣ
ꯑꯩꯒꯤ ꯍꯥꯏꯠꯁꯦ ꯐꯥꯏꯚ ꯄꯣꯏꯟ ꯐꯣꯔ
ꯑꯗꯨꯗꯤ ꯑꯩꯉꯣꯟꯗꯒꯤ ꯈꯔ ꯍꯥꯡꯉꯦ ꯑꯩꯈꯣꯟꯗꯒꯤ ꯈꯔ ꯋꯥꯡꯉꯦꯅ ꯑꯩꯅ ꯊ꯭ꯔꯤ ꯇꯥꯕꯒ ꯅꯪꯅ ꯐꯣꯔ ꯅꯪ ꯈꯣꯟꯖꯦꯜꯒ ꯃꯥꯟꯅꯗꯦꯗ
ꯎꯝ ꯑꯗꯨꯗ ꯎꯝ ꯆꯨꯝꯕꯅꯦ ꯑꯩ ꯍꯥꯛꯆꯥꯡ ꯌꯥꯝ ꯄꯤꯛꯄꯅꯦ ꯌꯥꯝ ꯄꯤꯛꯄꯅꯦ ꯑꯗꯨꯏ ꯑꯩꯁꯦ ꯏꯁꯥ ꯏꯊꯟꯗ ꯑꯣ ꯍꯣꯏ ꯀꯤꯈ꯭ꯔꯦ ꯑꯗꯨꯏ ꯑꯩ ꯆꯗ ꯑꯩ ꯃꯃꯉꯣꯟꯗ ꯂꯩꯌꯣ ꯍꯥꯏꯔꯦ ꯑꯗꯨ ꯌꯜꯂꯒꯣꯠ ꯆꯥꯕꯅꯦ ꯑꯩꯈꯣꯏ ꯑꯗꯨ ꯈꯤꯇꯪ ꯆꯥꯛꯁꯦ ꯆꯥꯕ ꯍꯧꯋꯦ ꯅꯠꯇ꯭ꯔꯗꯤ ꯆꯥꯛꯁꯦ ꯆꯥꯗꯤ ꯆꯥꯏꯕ ꯑꯗꯨ ꯍꯥꯏꯕꯗꯤ ꯆꯥꯡꯗꯕꯗꯣꯀꯣ ꯆꯤꯟꯗ ꯍꯄꯇꯥꯏꯇ ꯑꯗꯨꯒꯤ ꯍꯤꯗꯥꯛ ꯆꯥꯔꯒ ꯑꯗꯨꯝ ꯆꯥꯅꯤꯡꯕ ꯄꯣꯛꯑꯒ ꯑꯗꯨꯝ ꯆꯕꯅꯦ
ꯅꯨꯡꯉꯥꯏꯇꯦꯀꯣ ꯄꯨꯛꯇꯗꯤ ꯂꯥꯝꯕ ꯑꯩꯈꯣꯏ ꯆꯤꯟꯗꯗꯤ ꯆꯥꯕ ꯉꯝꯗꯕ ꯁꯤꯁꯨ ꯑꯁ ꯌꯥꯝ ꯋꯥꯕꯅꯦ ꯅꯨꯄꯤꯁꯤꯡꯁꯦ ꯑꯗꯨꯃꯥꯏꯅ ꯇꯧꯕ ꯂꯩ ꯒꯦꯁꯇ꯭ꯔꯤꯛ ꯄ꯭ꯔꯣꯕ꯭ꯂꯦꯝ ꯑꯃꯨꯛ ꯂꯩꯔꯅꯤ
ꯍꯣꯏ ꯃꯇꯝ ꯆꯥꯅ ꯆꯥꯗ꯭ꯔꯕꯒꯤ ꯍꯣꯏ ꯇꯥꯏꯃꯤꯡ ꯅꯥꯢꯗꯕꯗꯣ
ꯅꯨꯄꯤ ꯃꯄꯣꯛꯁꯦ ꯀꯛꯈꯥꯏꯔꯅꯤꯀꯣ ꯑꯗꯨꯗꯤ
ꯎꯝ ꯋꯥꯕꯅꯦ
ꯀꯔꯤ ꯋꯥꯕ ꯋꯥꯕ ꯅꯪ ꯃꯃꯥ ꯕꯕꯥꯗꯤ ꯅꯨꯡꯉꯥꯏꯕ꯭ꯔꯣ
ꯃꯃꯥ ꯕꯕꯥ ꯌꯥꯝ ꯅꯨꯡꯉꯥꯏꯔꯤ ꯅꯧꯔꯤ ꯌꯥꯝ ꯖꯤꯟꯁ ꯍꯥꯞꯄꯤ ꯃꯣꯏ
ꯀꯩꯕ
ꯏꯁ ꯏꯃꯥꯅ ꯀꯩ ꯍꯥꯏꯒꯦ ꯈꯪꯕ꯭ꯔꯥ ꯅꯪ ꯅꯪ ꯂꯩꯁꯥꯕꯤ ꯁꯥꯈꯤꯅꯨꯀꯣ ꯑꯩ ꯆꯤꯡ ꯁꯥꯄꯤꯕꯅꯦ ꯍꯥꯞꯈꯤꯅꯤ ꯍꯥꯏꯕ ꯆꯥꯕꯅꯤ ꯈꯪꯕ ꯃꯥꯅꯥ ꯅꯩꯗ꯭ꯔꯥ ꯏꯃꯥꯅꯥ ꯑꯗꯨꯃꯥꯢ ꯍꯥꯏꯕꯅꯦ
ꯂꯩꯅꯩꯌꯦ ꯂꯩꯕꯒꯤ ꯑꯩꯉꯣꯟꯗꯤ ꯍꯥꯏꯕꯤꯗ꯭ꯔꯦ ꯑꯃꯨꯛ ꯌꯨꯝ ꯄꯥꯟꯕ ꯃꯇꯝꯗ ꯑꯐꯕ ꯌꯦꯒꯨꯀꯣ ꯁꯤ ꯈꯛꯇꯅꯤ ꯍꯧꯖꯤꯛꯀꯥꯟꯗ ꯍꯥꯏꯔꯤꯁꯦ
ꯎꯝ
ꯌꯥꯝ ꯍꯥꯏꯗꯤ ꯑꯩꯈꯣꯏꯅ ꯇꯧꯔꯛꯄ ꯈꯨꯗꯤꯡꯗ ꯑꯃ ꯅꯍꯥꯟ ꯑꯩꯈꯣꯏ ꯑꯉꯥꯡ ꯑꯣꯏꯔꯤꯉꯩꯗꯗꯤ ꯌꯥꯝ ꯑꯍꯟ ꯁꯥꯔꯅꯨꯀꯣ ꯌꯥꯝꯅ ꯅꯨꯄꯥ ꯄꯥꯝꯃꯨꯔꯅꯨꯀꯣ ꯍꯥꯏꯗꯅ ꯍꯧꯖꯤꯛ
ꯍꯣꯏ
ꯌꯥꯝ ꯈꯦꯠꯅꯕꯗꯣ ꯍꯥꯏꯗꯤ ꯌꯥꯝ ꯑꯉꯥꯡ ꯑꯣꯏꯔꯨꯅꯨꯀꯣ ꯅꯪ ꯑꯉꯥꯡ ꯀꯣ ꯒꯥ ꯍꯥꯢꯕꯗꯣ
ꯍꯣꯢ ꯇꯧꯕꯗꯤ ꯇꯧꯕꯅꯤ
ꯒ꯭ꯔꯦꯖꯨꯌꯦꯁꯟ ꯍꯦꯛ ꯂꯣꯏꯕꯅꯤꯅ ꯑꯁ ꯂꯩꯁꯥꯔꯤꯉꯩ ꯀꯃꯥꯏ ꯀꯔꯤ ꯊꯕꯛ ꯇꯧꯁꯤꯔꯥ ꯍꯥꯏꯅ ꯄꯥꯈꯠꯄ ꯑꯃ
ꯏꯆꯦꯗꯤ ꯀꯩꯅꯣꯔ ꯊꯕꯛ ꯇꯧꯈ꯭ꯔꯕꯣ
ꯇꯧꯗ꯭ꯔꯤ ꯒ꯭ꯔꯦꯖꯨꯦꯁꯟ ꯍꯦꯛ ꯂꯣꯏꯕꯒ ꯃꯥꯁꯇꯔ ꯇꯧꯁꯤꯔꯥ ꯍꯥꯏꯅ ꯈꯜ ꯂꯩ ꯇꯧꯁꯤꯔꯥ ꯇꯧꯔꯣꯏꯁꯤꯔꯥ ꯇꯧꯔꯒꯕꯨ ꯀꯌꯥ ꯑꯃꯨꯛ ꯇꯧꯔꯅꯤ ꯇꯧꯗ꯭ꯔꯥꯒꯅ ꯑꯩꯒꯤ ꯁꯥꯔꯇꯤꯐꯤꯀꯦꯠꯁꯨ ꯃꯥꯡꯒꯗ꯭ꯔꯥ ꯍꯥꯏꯅ ꯈꯜꯂꯤꯕ ꯌꯥꯝ ꯄꯥꯈꯠ ꯄꯥꯅ‌ꯦꯀꯣ
ꯐꯥꯖꯥꯅ ꯈꯟꯗꯣꯏꯅꯦ ꯍꯥꯏꯗꯤ ꯎꯝ ꯑꯗꯨꯗꯤ ꯃꯇꯥꯡꯗꯨꯗꯤ ꯍꯥꯏꯗꯤ ꯍꯧꯖꯤꯛ ꯃꯥꯁꯇꯔ ꯇꯝꯃꯝꯕ ꯃꯤ ꯀꯩꯅꯣ ꯇꯪ ꯇꯧꯗꯨꯅ ꯑꯗꯨꯝ ꯂꯩꯊꯣꯛꯄꯁꯨ ꯂꯩꯕ ꯂꯩꯕꯅꯦꯕꯀꯣ ꯑꯗꯨ ꯄ꯭ꯂꯥꯟ ꯂꯩꯇ꯭ꯔꯗꯤ ꯑꯗꯨꯗꯤ ꯍꯥꯟꯅ ꯐꯖꯅ ꯈꯜꯂꯀꯣ ꯇꯧꯗꯣꯏꯅꯦ ꯑꯗꯨꯗꯤ
ꯎꯝ ꯃꯥꯁꯇꯔ ꯍ‌‌ꯦꯛ ꯂ‌ꯣꯏꯔꯒ ꯀꯔꯤ ꯊꯕꯛ ꯇꯧꯒꯅꯤ ꯇꯧꯔꯔꯣꯏꯗ꯭ꯔꯥ ꯍꯥꯏꯅ ꯄꯥꯈꯠꯂꯦ ꯇꯧꯗ꯭ꯔꯒꯅ ꯀꯃꯥꯏꯅ ꯇꯧꯒꯅꯤ ꯑꯁ ꯌꯥꯗ꯭ꯔ‌ꯦꯍ‌ꯦ ꯊꯕꯛ